ꯍꯂꯣ꯫
ꯑꯩꯀꯣ꯫
ꯇꯥꯏꯀꯣ꯫
ꯎꯝ꯫
ꯇꯥꯕꯤ ꯑꯅꯦ꯫
ꯑꯩꯅꯤꯗ꯫ ꯃꯤꯅ ꯀꯧꯔꯛꯑꯦꯕ꯫
ꯍꯥ꯫
ꯃꯤꯅ ꯀꯧꯔꯛꯑꯦ ꯍꯥꯏꯕ ꯀꯔꯤ ꯍꯥꯏꯕ꯫
ꯍꯣꯏ ꯀꯧꯔꯛꯑꯦꯕ꯫
ꯎꯝ ꯑꯥꯗꯨꯗ꯫ ꯍꯣꯏ ꯍꯥꯏꯕꯤꯈ꯭ꯔꯣ꯫
ꯋꯥꯔꯤ ꯌꯥꯝꯅ ꯁꯥꯟꯅꯕ ꯅꯨꯡꯉꯥꯏ꯫ ꯑꯗꯨꯗꯨꯗꯨ ꯑꯦꯛꯁꯦꯠꯇꯔꯥ ꯑꯦꯛꯁꯦꯠꯇꯔꯥ꯫
ꯆꯥꯛ ꯑꯩꯈꯣꯏ ꯀꯩ ꯍꯥꯏꯗꯔꯦ ꯅꯨꯡꯗꯥꯡꯒꯤ ꯆꯥꯛ ꯈꯣꯏꯗꯣ꯫ ꯑ꯫
ꯃꯥꯗꯣ ꯅꯨꯄꯤ ꯑꯝꯇꯒ ꯋꯥꯔꯤ ꯁꯥꯟꯅꯗ꯭ꯔꯤ ꯍꯥꯏꯌꯦꯕꯀꯣ ꯑꯩꯒ ꯁꯥꯟꯅꯕ ꯀꯥꯟꯗ ꯃꯤ ꯑꯇꯩꯗꯤ꯫ ꯁꯥꯟꯅꯕ ꯅꯨꯡꯉꯥꯏꯇꯕꯁꯨ ꯌꯥꯎꯋꯦ ꯍꯥꯏꯌꯦꯕꯀꯣ ꯑꯗꯨ ꯑꯩꯒ ꯁꯥꯟꯅꯔꯀꯥꯟꯗ꯫ ꯖꯣ ꯖꯣ ꯑꯗꯨꯝ ꯉꯥꯡꯉ ꯕꯗꯣ ꯌꯥꯝ ꯅꯨꯡꯉꯥꯏꯌꯦ ꯀꯥꯏꯅ ꯑꯗꯨꯝ ꯁꯥꯟꯅꯁꯦꯅ ꯑꯗꯨꯝ ꯍꯥꯏꯔꯛꯄ꯫ ꯄꯅꯦ ꯑꯩꯉꯣꯟꯗ꯫
ꯑꯗꯨꯝ ꯌꯥꯝ ꯅꯛꯅꯔꯗꯤ ꯑꯗꯨꯝ ꯆꯠꯄꯦꯁꯨ ꯌꯥꯏꯅ ꯆꯠꯄ꯫
ꯆꯠꯀꯦ꯫
ꯑ꯫ ꯍꯥꯎ ꯍꯥꯎꯕ ꯆꯥꯗ ꯍꯣꯏ꯫
ꯍꯣꯏꯗꯨ ꯄꯤꯆꯧ ꯍꯥꯏ꯫ ꯈ꯭ꯔꯤꯁꯃꯁ ꯃꯇꯝꯅꯤꯅ ꯍꯥꯎ ꯍꯥꯎ ꯍꯥ ꯃꯔ ꯆ꯫ ꯇꯕꯔꯣ꯫
ꯅꯣꯏ ꯅꯥꯇꯣꯝ ꯅꯣꯏꯅꯇꯣꯝꯇ ꯑꯍꯥꯎ ꯍꯥꯎꯕꯗꯨꯅ ꯑꯗꯨꯝ ꯆꯥꯕ ꯅꯠꯇ꯭ꯔꯣ꯫
ꯎꯝ ꯑꯩꯉꯣꯟꯗꯔꯝꯃꯣ ꯑꯗꯨꯅ꯫
ꯍꯣꯏ꯫
ꯑꯥ꯫ ꯃꯉꯣꯟꯗꯗꯤ ꯑꯗꯨꯃꯥꯏꯅ ꯍꯥꯏꯔꯝꯃꯣꯏꯕ ꯑꯩꯉꯣꯟꯗꯅꯤ ꯑꯗꯨꯃꯥꯏꯅ ꯍꯥꯏꯗꯣꯏꯁ꯫ ꯑꯩꯉꯣꯟꯗꯔ ꯗꯨꯃꯥꯏ ꯍꯥꯏꯕ꯫ ꯐꯠꯇꯦ ꯀꯣ꯫
ꯅꯪꯗꯤ ꯂꯤꯛꯄꯒꯤꯅꯦ꯫
ꯐꯠꯇꯦ ꯐꯠꯇꯦ ꯑꯗꯨꯃꯥꯏ꯫
ꯃꯥꯗꯤ ꯑꯆꯥꯄꯣꯠꯀ ꯊꯤꯜꯂꯛꯀꯦꯔ ꯍꯥꯏꯔꯣ꯫
ꯑꯥ ꯑꯥ꯫
ꯍꯧꯖꯤꯛ ꯍꯧꯖꯤꯛ ꯑꯁꯥꯄꯣꯠ ꯊꯤꯜꯂꯛ꯫ ꯀꯦ ꯍꯥꯏꯉꯣ ꯀꯩ ꯆꯥꯅꯤꯡꯕꯅꯣ ꯍꯥꯏꯔꯛꯑꯣ ꯍꯥꯏ
ꯑꯥ ꯌꯥꯝꯅ ꯅꯨꯪꯉꯥꯏꯇꯔ ꯅꯥꯪꯒꯤꯗꯤ꯫
ꯅꯨꯡꯉꯥꯏꯔꯦ ꯑꯗꯣ ꯑꯩꯅ ꯆꯥꯅꯤꯡꯕ ꯂꯩꯇ꯭ꯔꯦ ꯍꯥꯏ꯫
ꯅ ꯀꯣꯏꯅꯤꯉ ꯌꯥꯁꯨ
ꯑꯣꯏꯗꯔꯛꯑꯣ ꯑꯣꯟꯊꯣꯛꯅꯁꯤ ꯏꯅꯨ ꯀ ꯀꯣꯏ ꯊꯛꯀꯦ ꯀꯣꯏ ꯊꯛꯀꯦ
ꯌꯥꯝꯃꯨ ꯀꯣꯏꯅꯤ
ꯅꯨꯄꯥꯗꯤ ꯀꯣꯏꯅꯤꯡꯗ꯭ꯔꯦ ꯅꯨꯄꯥꯗꯤ ꯔꯦ ꯈꯥꯔꯦ ꯑꯣꯛꯑꯦ
ꯑ ꯑꯗꯨ ꯑꯗꯨ ꯍꯧꯖꯤꯛ ꯑꯣꯏꯔꯁꯨ ꯑꯗꯨꯝ ꯀꯣꯏꯕ ꯌꯥꯏ ꯀ
ꯍꯧꯖꯤꯛꯇꯤ ꯍꯅꯗꯦ
ꯑꯣ ꯂꯥꯛꯎ ꯂꯥꯛꯑꯣ ꯑꯣꯟꯊꯣꯛꯅꯔꯁꯦ ꯑꯗꯨꯗꯤ
ꯍꯟ ꯇ ꯃꯅꯁꯤ
ꯌꯥ ꯀ
ꯌꯥ ꯅꯪ ꯅꯨꯄꯤ ꯌꯥꯝ ꯑꯣꯏꯅꯤꯡꯕ꯭ꯔꯣ ꯑ
ꯄꯜꯂꯦꯗ
ꯌꯥꯔꯀꯣ
ꯗꯅꯨꯡꯉꯕ ꯐꯤ ꯑꯣꯏ ꯅꯨꯡꯉꯥꯏꯔꯝꯒꯅꯤ ꯅꯨꯡꯉꯥꯏꯔꯝꯒꯅꯤ ꯅꯨꯡꯉꯥꯏꯔꯝꯒꯅꯦꯕ
ꯅꯨꯄꯥꯗꯤ ꯀꯩ ꯅꯨꯡꯉꯥꯏꯕ
ꯏ ꯇ ꯋꯥꯏ
ꯅꯨꯄꯤ ꯀꯣꯟꯊꯤ ꯆꯥꯅꯕꯅꯦ
ꯑ ꯑꯗꯨꯗ ꯪ ꯋꯥꯗ ꯍꯥꯏꯉꯗ
ꯑꯩꯅ ꯇꯧꯕꯗꯒꯤ ꯅꯪꯒꯤ ꯑꯁꯦꯡꯕ ꯅꯨꯄꯤꯗꯨꯅ ꯇꯧꯕꯅ ꯍꯦꯟꯗꯣꯏꯅꯤꯅꯦ
ꯑꯣ ꯑꯗꯨꯗꯂ ꯂꯩꯇꯕ ꯅꯅ ꯀꯩꯁꯨꯗ ꯅꯠꯇꯦ ꯇ ꯍꯥ ꯁꯤꯇ
ꯑꯩꯅ ꯅꯪꯉꯣꯟꯗ ꯇꯧꯕꯗꯒꯤꯗꯤ ꯑꯩꯒꯤ ꯑꯁꯦꯡꯕ ꯃꯤꯗꯨꯗꯅ ꯍꯦꯟꯅ ꯇꯧꯗꯣꯏꯅꯤꯅꯦ ꯑꯦ
ꯑ ꯅꯪꯗꯤ ꯋꯥꯗꯧꯔꯤꯗ ꯃꯤ ꯑꯃꯁꯦ
ꯃꯥꯟꯥꯟꯕꯣꯔꯤꯗ
ꯑ ꯇꯣꯔꯤꯗ ꯃꯥꯒꯤ ꯈꯜꯂꯒ ꯑꯩꯅ ꯋꯥꯕꯤꯌꯦꯗ
ꯃꯥꯗꯤ ꯋꯥꯕ ꯌꯥꯕ ꯋꯥꯔꯒ ꯆꯠꯈ꯭ꯔꯦ ꯑꯋꯥꯗꯕ ꯑꯃ ꯊꯤ ꯦ
ꯌꯥꯝ ꯅꯨꯡꯉꯥꯏꯇꯕ ꯋꯥꯔꯤꯅꯤ
ꯅꯨꯡꯉꯥꯏꯕꯤꯌꯨ ꯅꯨꯡꯉꯥꯏꯕꯤꯌꯨ
ꯅꯅꯨꯡꯥꯏꯇ ꯅꯣꯥꯏꯇ
ꯃꯥꯁꯨ ꯊꯤꯗꯦ ꯑꯩꯁꯨ ꯊꯤꯗꯦ ꯊꯤꯃꯤꯟꯅꯗꯦ ꯑꯩꯈꯣꯏꯅꯤ
ꯑꯃꯨ ꯈꯥꯟꯖꯅꯕꯨꯗ
ꯑꯗꯨꯗꯤ ꯌꯥꯔꯔ
ꯀꯃ ꯊꯪ
ꯁꯝꯖꯤꯟꯅꯕ ꯌꯥꯗꯕ ꯃꯑꯣꯡꯗ ꯀꯥꯏꯈ꯭ꯔꯦ
ꯀꯅꯥ ꯈꯪ ꯍꯌꯦꯡ ꯋꯥꯏ
ꯀꯅꯥ ꯈꯪ ꯍꯥꯏꯕꯗꯣ ꯌꯥꯔꯔꯣꯏ ꯁꯨꯡꯌꯥ ꯌꯥꯔꯔꯣꯏ
ꯅ ꯇꯧ ꯍꯥꯏꯗꯤ
ꯌꯥꯝꯅ ꯇꯧꯔꯛꯄꯁꯨ ꯇꯧꯔꯛꯑꯣꯏ ꯍꯥꯏꯁꯨ ꯍꯥꯏꯔꯛꯄ ꯉꯝꯕꯒꯤ ꯀꯦꯄꯥꯁꯤꯇꯤ ꯍꯥꯏꯕ ꯑꯃ ꯂꯩ ꯑꯗꯨ ꯂꯩꯇ꯭ꯔꯦ ꯃꯉꯣꯟꯗ
ꯑꯥ
ꯑꯩ ꯀꯦꯄꯥ ꯂꯩꯇ꯭ꯔꯦꯕ ꯑꯩꯉꯣꯟꯗ ꯑꯗꯨ ꯍꯥꯏꯔꯛꯄꯒꯤ ꯑꯩꯅꯗꯤ ꯂꯩ ꯑꯩꯅꯗꯤ ꯍꯥꯏꯔꯣꯏ
ꯑ ꯑꯗꯨ ꯍꯜꯖꯜꯂꯒꯦꯅ ꯑꯗꯨ ꯑꯗꯨꯗꯤ
ꯑ
ꯑꯗꯨꯝ ꯑꯗꯨꯝ ꯑꯗꯨꯝ ꯋꯥꯔꯒ ꯂꯩꯕꯩ
ꯄꯋꯥꯖꯥꯏ ꯀꯅꯣ
ꯀꯨꯏꯔꯦ ꯀꯩꯅꯣ ꯃꯥꯁꯨ ꯃꯥꯒꯤ ꯁꯪꯁꯥꯔ ꯑꯝꯇ ꯂꯩꯈ꯭ꯔꯕꯅꯤ ꯑꯩꯁꯨ ꯑꯩꯒꯤ ꯁꯪꯁꯥꯔꯁꯤꯗ ꯂꯩꯔꯦ ꯋꯥꯕ ꯅꯨꯡꯉꯥꯏꯕꯗꯨꯗꯤ ꯁꯤꯗꯤ ꯑꯩꯒꯤ ꯖꯔꯅꯤꯅꯦꯅ ꯈꯟꯗꯣꯛꯑꯦ ꯅꯣꯂꯦꯖꯅꯦꯅ ꯍꯥꯏꯗꯤ ꯑꯃ ꯄꯔꯥ ꯑꯃ ꯀꯝꯆꯟ ꯃꯅꯦ ꯍ
ꯑꯩ ꯊꯔ ꯃꯥꯥꯏ ꯊꯝ ꯂ
ꯑꯗꯨꯅꯦ ꯈꯟꯗꯣꯛꯑꯦ ꯍꯥꯟꯅꯗꯤ ꯈꯜꯂꯝꯗꯦ ꯌꯥꯝ ꯊꯤꯅ ꯁꯣꯛ ꯆꯠꯂꯦ
ꯎꯝ
ꯑꯦꯅꯤꯊꯤꯡ ꯏꯁꯇ꯭ꯔꯦꯁ ꯌꯥꯝ ꯍꯦꯜꯂꯦ ꯃꯇꯝꯗꯨꯗꯗꯤ ꯍꯧꯖꯤꯛꯇꯤ ꯌꯥꯝ ꯐꯔꯦ
ꯑꯩ ꯐꯩꯦ ꯑꯗꯨꯃꯥꯏ ꯑꯣꯏꯔꯗꯤ ꯑꯗꯨꯃꯥꯏ ꯑꯗꯨꯝ ꯋꯥꯔ ꯂꯩꯕ ꯌꯥꯕ ꯅꯠꯇꯦ ꯑ
ꯋꯥꯔꯒ ꯂꯩꯕꯗꯤ ꯌꯥꯕ ꯅꯠꯇꯦ ꯑꯗꯨ ꯑꯣꯏꯇꯥꯔꯁꯨ ꯃꯤ ꯑꯃꯗꯤ ꯗꯥꯏꯔꯦꯛ ꯗꯛ ꯂꯥꯎꯅ ꯊꯥꯖꯕ ꯉꯝꯕꯒꯤ ꯀꯦꯄꯥꯗꯨꯁꯨ ꯑꯩꯉꯣꯟꯗ ꯂꯩꯇ꯭ꯔꯦ ꯍꯣꯏ ꯃꯥ ꯑꯩꯒ ꯂꯣꯏꯅꯕ ꯑꯣꯏꯇꯥꯔꯗꯤ ꯃꯒꯨꯟꯗꯣ ꯑꯩꯅ ꯃꯥꯏ ꯑꯩꯉꯣꯟ ꯑꯩ ꯈꯟꯕꯤꯔꯛꯄ ꯃꯤꯗꯨꯒꯤ ꯃꯒꯨꯟꯗꯣ ꯑꯩꯅ ꯈꯔꯗꯤ ꯈꯪꯗꯦꯗꯅ ꯁꯨꯡꯈꯪ ꯈꯪꯗꯕ ꯃꯤ ꯑꯃꯅ ꯗꯛ ꯂꯥꯎꯅꯒ ꯆꯪꯉꯛꯒ ꯍꯥꯏꯔꯛꯄ ꯀꯥꯏꯗꯨꯗꯤ ꯣꯟꯗ ꯆꯨꯁꯟꯕꯗ ꯈꯤꯇꯪ ꯋꯥꯔꯅꯤ ꯈꯤꯇꯪꯗꯅꯄꯤꯤꯌꯥꯁꯨ ꯉꯝꯃꯔꯣꯏ ꯉ ꯉꯝꯃꯔꯣꯏ ꯑꯗꯨꯃꯥꯏꯅ ꯑꯣꯏ ꯀꯟꯗꯤꯁꯟ ꯖꯦ
ꯅꯪꯅ ꯃꯨꯟꯅ ꯈꯪꯗ꯭ꯔꯒ ꯅꯠꯇ꯭ꯔꯒ ꯑꯗꯨꯝ ꯃꯥꯒꯤ ꯃꯒꯨꯟꯗ ꯈꯪꯗꯣꯏꯅ ꯌꯥꯔꯣꯏ ꯑ ꯆ ꯊꯔ ꯑꯗꯨꯔꯦꯁꯨ
ꯍꯥꯏꯕꯗꯤꯅꯦ ꯑꯩ ꯑꯩꯅ ꯍꯥꯟꯅ ꯀꯩꯅꯣ ꯇꯧꯔꯝꯕ ꯃꯤꯗꯨꯁꯨ ꯌꯥꯝ ꯊꯤꯅ ꯑꯩꯒꯤ ꯑꯣꯏꯅꯗꯤ ꯁꯞꯄꯣꯔꯇꯤꯞ ꯌꯥꯝ ꯑꯣꯏꯕꯀꯣ ꯑꯩꯒꯤ ꯑꯦꯅꯤ ꯀꯩꯅꯣ ꯐ꯭ꯔꯦꯟ ꯐ꯭ꯔꯦꯟꯁꯨ ꯃꯥꯅ ꯑꯣꯏ ꯑꯦꯚ꯭ꯔꯤꯊꯤꯡ ꯃꯥꯅ ꯑꯣꯏ ꯍꯥꯏꯇꯥꯔꯦ ꯑꯩꯒꯤ ꯏꯃꯥꯟꯅꯕꯤꯁꯨ ꯑꯣꯏ ꯏꯃꯥꯟꯅꯕꯁꯨ ꯁꯨ ꯑꯣꯏ ꯑꯩꯒꯤ ꯋꯥ ꯇꯥꯊꯣꯛ ꯇꯥꯁꯤꯟꯁꯨ ꯃꯥꯒ ꯂꯣꯏꯅ ꯇꯧꯋꯤ ꯗ꯭ꯔꯦꯁ ꯑꯃꯇꯪ ꯂꯩꯔꯒꯁꯨ ꯍꯥꯏꯗꯤ ꯌꯥꯝꯅ ꯀꯩ ꯍꯥꯏꯅꯤ ꯑꯥꯏꯗꯤꯌꯥ ꯄꯤꯅꯕꯗꯣ ꯁꯤꯏ ꯁꯨꯃꯥꯏꯅ ꯇꯧꯕ ꯁꯨꯃꯥꯏꯅ ꯇꯧꯕ ꯌꯥꯝ ꯊꯤꯅ ꯁꯞꯄꯣꯔꯇꯤꯞ ꯑꯣꯏꯌꯦꯕ ꯑꯗꯨꯒ ꯌꯥꯝ ꯊꯤꯅ ꯑꯩꯗꯣ ꯌꯥꯝ ꯆꯦꯛꯁꯤꯟꯅ ꯁꯦꯟꯅꯕꯗꯣ
ꯑꯥ
ꯑꯗꯨ ꯑꯣꯏ ꯑꯗꯨꯒ ꯍꯥꯏꯕꯗꯤ ꯗꯛ ꯂꯥꯎꯅ ꯆꯦꯟꯖ ꯂꯥꯛꯄꯗꯣ ꯆꯦꯟꯖ ꯂꯥꯛꯄꯗꯣ ꯃꯥꯅ ꯑꯇꯣꯞꯄ ꯅꯨꯄꯤ ꯈꯪꯅꯈꯤꯕꯒꯤ ꯅꯠꯇꯕ ꯑꯩꯉꯣꯟꯗ ꯁꯦꯟꯁ ꯂꯥꯟꯅ ꯂꯧꯈꯤꯕ ꯑꯃ ꯂꯩꯕ ꯍꯥꯏꯇꯥꯔꯦ
ꯑꯣ
ꯍꯥꯏꯗꯤ ꯑꯩꯅ ꯇꯧꯕ ꯑꯣꯏꯔꯒꯗꯤ ꯑꯩ ꯖꯁ ꯑꯣꯀꯦ ꯍꯥꯏꯔꯁꯨ ꯌꯥꯕ ꯑꯩꯅ ꯇꯧꯗꯕꯅꯤꯅ ꯑꯩꯅ ꯂꯥꯜꯂꯦ ꯍꯥꯏꯕꯗꯨꯗꯤ ꯑꯩ ꯍꯥꯏꯅꯤꯡꯗꯦꯕ ꯇꯧꯕ ꯑꯣꯏꯇꯥꯔꯒꯗꯤ ꯑꯩ ꯂꯥꯜꯂꯦ ꯍꯥꯏꯕ ꯀꯦ ꯄꯥ ꯍꯥꯏꯗꯤ
ꯍꯥꯏꯕꯤꯕ ꯌꯥꯕ ꯇꯣ ꯑ
ꯍꯣꯏ ꯍꯥꯏꯔꯝꯕ ꯌꯥꯏꯑꯕ ꯑꯗꯨ ꯂꯥꯟꯗꯕ ꯑꯃ ꯑꯣꯏꯕ ꯍꯥꯏ ꯅꯨꯡꯉꯥꯏꯇꯅꯤ ꯈꯟꯈꯤꯕꯗꯨꯗꯤ ꯑꯩꯁꯨ ꯅꯨꯡꯉꯥꯏꯇꯦ ꯔꯣꯡ ꯁꯦꯟꯁꯇꯨꯗꯤ ꯈꯗꯤ ꯈꯜꯍꯟꯅꯤꯡꯗꯦ ꯍꯣꯏ ꯂꯥꯞꯅ ꯈꯤꯕ ꯑꯣꯏꯔꯁꯨ ꯈꯜꯂꯒ ꯆꯠꯈꯤꯕꯗꯨꯃ ꯤ ꯄꯥꯝꯗꯕꯅꯤ ꯑꯗꯨꯔꯁꯨ ꯈꯜꯂ ꯆꯠꯈ꯭ꯔꯦ ꯈꯜꯂꯖꯈ꯭ꯔꯦ ꯃꯥꯁꯦ ꯍꯥꯏꯕꯗꯤ ꯑꯩꯁꯦ ꯑꯥꯗꯒꯤ ꯂꯩꯕꯕꯁꯤꯅꯦ ꯑꯥꯗ ꯂꯩꯕ ꯀꯥꯟꯗ ꯑꯩꯃ ꯆꯥꯎꯗ ꯁꯥꯎꯅꯔꯦ ꯑꯩ ꯑꯗꯨꯝ ꯈꯨꯗꯛꯇ ꯑꯗꯨꯝ ꯇꯤꯀꯦꯠ ꯀꯛꯑꯦ ꯊꯣꯛꯂꯛꯑꯦ ꯀꯣ ꯖꯁ ꯃꯥꯏꯗꯃꯛꯇꯅꯦꯕ ꯑꯩꯅ ꯊꯣꯛꯂꯛꯏꯗꯣ ꯑꯗꯨꯗꯨꯒ ꯃꯥꯅ ꯑꯃꯨꯛ ꯆꯪꯈꯤꯕꯅꯦꯕ ꯑꯩ ꯊꯣꯛꯂꯛꯑꯒ
ꯀ ꯀꯩꯒꯤ ꯆꯪꯈꯤꯕ ꯃꯥꯁꯤ
ꯑꯗꯨ ꯀꯟꯁꯟꯗꯨꯗ ꯇꯥꯔꯦꯕ
ꯃꯥ ꯑꯗ ꯃ ꯆꯥꯡꯂꯤꯅꯦ ꯐ ꯊ ꯑꯥ
ꯍꯥꯥ
ꯀꯩꯒꯤ ꯆꯪꯈꯤꯕꯅꯣ ꯃꯃꯗꯤ ꯑꯃꯨꯛ
ꯑꯩꯗꯣ ꯂꯥꯟꯅ ꯈꯜꯂꯕꯅꯤꯅ ꯃꯥꯅ ꯑꯗꯨꯗꯨꯒꯤ ꯀꯩꯅꯣ ꯑꯣꯏꯈꯤꯕ ꯍꯥꯏꯇꯥꯔꯦ
ꯑ ꯃꯤ ꯃꯤꯒꯤ ꯋꯥꯔꯤꯔꯤ ꯆꯕꯅꯅꯨꯡ ꯍꯥꯏꯏ ꯑꯣ
ꯇꯔ
ꯑꯥ
ꯐ꯭ꯔꯔꯤꯅꯦ ꯐ꯭ꯔꯤꯅꯦꯕ
ꯐꯔꯣꯤ
ꯃꯠꯇꯗ
ꯍꯂ ꯎꯝ
ꯁꯤꯡ ꯁꯤꯡꯁꯤꯡ ꯈꯪꯗ꯭ꯔꯦꯗ ꯑꯩꯁꯨ ꯀꯔꯤ ꯇꯧꯒꯗꯕꯅꯣ ꯑꯗꯨ ꯆꯠꯈ꯭ꯔꯦ ꯃꯥꯁꯨ
ꯊꯪꯕꯤꯌꯨ ꯊꯣꯡꯕꯤꯌꯨ ꯑ ꯆꯥꯡꯁꯦꯕ ꯂꯩꯒꯖꯔꯣ
ꯑꯩꯁꯨ ꯆꯪꯗ꯭ꯔꯦ ꯑꯗꯨꯗꯒꯤꯗꯤ ꯁꯨꯝ ꯆꯪꯉꯒ ꯀꯩꯗꯧꯅꯗꯣꯏꯅꯣ ꯈꯜꯂꯒ ꯑꯩꯒꯤ ꯑꯣꯏꯕ ꯂꯥꯏꯐꯇꯨ ꯆꯦꯟꯖ ꯇꯧꯔꯦꯕ ꯑꯩꯒꯤ ꯂꯣꯏꯅꯃꯛ ꯑꯩꯒꯤ ꯗ꯭ꯔꯤꯝꯗꯣ ꯆꯥꯏꯈ꯭ꯔꯦꯕ
ꯍꯥꯏꯗ
ꯇ꯭ꯔꯤꯝꯗꯨ ꯆꯥꯏꯈ꯭ꯔꯦ ꯑꯩꯒꯤ ꯑꯣꯏꯕ ꯂꯥꯏꯟꯗ ꯆꯠꯆꯔꯝ ꯑꯩꯒꯤ ꯑꯣꯏꯕꯗ ꯍꯥꯔꯗ ꯋꯥꯔꯛ ꯈꯔ ꯊꯥꯗ ꯇꯔꯃꯦ
ꯀ
ꯆꯅꯕ ꯃꯇꯝꯗꯨꯗ ꯃꯥ ꯁꯞꯄꯣꯔꯠ ꯌꯥꯝ ꯄꯤꯌꯦ ꯑꯗꯨ ꯑꯣꯏꯇꯥꯥꯔꯒꯁꯨ ꯃꯥꯅ ꯑꯩꯉꯣꯟꯗ ꯋꯥꯈꯜ ꯂꯥꯟꯅ ꯈꯜꯂꯛꯄ ꯑꯗꯨꯒꯤ ꯑꯩ ꯑꯥꯗ ꯂꯩꯅꯤꯡꯗ꯭ꯔꯦꯅ ꯂꯩꯇ꯭ꯔꯦ
ꯑꯣ
ꯊꯣꯛꯂꯛꯑꯦ ꯑꯗꯣ ꯃꯥꯁꯨ ꯊꯂꯛꯑꯦꯗꯤ ꯍꯥꯏꯕ꯭ꯔꯥ ꯀꯩꯅꯣꯝ ꯇꯧꯕꯅꯤ
ꯑ
ꯊꯨꯜꯂꯛꯑꯦ ꯑꯃꯨꯛꯉꯥꯏꯕꯅꯦ ꯑꯃꯨꯛ ꯆꯪꯉꯦ ꯑꯃꯨꯛꯉꯥꯏꯕꯅꯦ ꯈꯪꯗꯦ ꯃꯣꯏꯁꯦ
ꯅꯛꯅ ꯄ꯭ꯔꯅꯣꯏꯗ
ꯂꯞꯅꯗꯦꯗ ꯌꯥꯝ ꯂꯥꯞꯅꯩ ꯑꯗꯨꯇꯥꯔꯁꯨ ꯃꯥꯒꯤ ꯊ꯭ꯔꯨꯗ ꯑꯩꯒ ꯃꯥꯒ ꯈꯪꯅꯔꯝꯕ ꯀꯨꯏꯕꯅꯤꯅ ꯃꯥꯒꯤꯒ ꯄꯥꯎꯗꯤ ꯑꯩꯉꯣꯟꯗ ꯈꯤ ꯈꯤꯇꯪ ꯈꯤꯇꯪꯗꯤ ꯇꯥꯕ ꯐꯪꯉꯦꯕ
ꯆꯅꯤ ꯋꯥꯔꯤꯁ
ꯑ ꯅ ꯄꯦꯕꯒꯨꯝꯕꯁꯨꯥꯏ ꯅꯠꯇ꯭ꯔꯥ ꯌꯥꯗꯕ ꯅꯠꯇꯦꯕ
ꯍꯥꯏꯕꯗꯤ ꯑꯦꯕ꯭ꯔꯤ ꯀꯣ ꯍꯥꯏ ꯑꯗꯨ ꯃꯥꯅ ꯑꯩꯁꯦ ꯌꯥꯝ ꯊꯤꯅ ꯃꯤꯅꯨꯡꯁꯤ ꯃꯌꯥꯝ ꯑꯃ ꯌꯣꯝꯃꯒ ꯊꯝꯃꯝꯃꯦꯕ ꯑꯩꯁꯦ ꯑꯩꯗꯤ ꯑꯗꯨꯉꯥꯡ ꯇꯥꯏꯞꯇ ꯑꯗꯨꯝ ꯑꯩꯗꯤ ꯅꯨꯄꯥꯒꯤ ꯑꯗꯨꯃꯥꯏꯅ ꯑꯗꯨꯝ ꯂꯥꯡꯉꯒ ꯑꯗꯨꯝ ꯂꯩꯌꯦꯕ ꯑꯗꯨꯖꯖ ꯉꯥꯡꯉꯒ ꯀꯣ ꯑꯗꯁꯨ ꯁꯨ ꯌꯥꯝ ꯊꯤꯅ ꯍꯣꯏ ꯑꯩꯉꯣꯟꯗ ꯃꯥꯅ ꯑꯉꯥꯡ ꯑꯉꯥꯡ ꯀꯧꯋꯦꯕ
ꯑ
ꯑꯉꯥꯡ ꯀꯧꯋꯦꯕ ꯑꯉꯥꯡ ꯍꯥꯏꯅ ꯑꯦꯅꯤ ꯁꯥꯎꯔꯁꯨ ꯑꯩꯅꯅꯦ ꯃꯉꯣꯟꯗ ꯊꯤꯅꯗꯤ ꯉꯥꯡꯉꯦꯕ ꯑꯩꯅ ꯊꯤꯅ ꯉꯥꯡꯉꯤ ꯋꯥꯁꯦ ꯆꯁ ꯑ ꯀꯕꯥꯍꯤꯅꯦ ꯑꯩ ꯄꯨꯛ ꯃꯅꯨꯡꯗ ꯀꯩꯝ ꯂꯩꯇꯦ ꯁꯤ ꯃꯥ ꯈꯪꯉꯦꯕꯀꯣ
ꯑꯥ
ꯑꯗꯨꯗꯨꯅ ꯃꯥ ꯁꯨꯡꯆꯥꯎ ꯁꯥꯎꯅꯤ ꯑꯗꯨꯗꯨꯒ
ꯃꯥꯅ ꯐꯖꯅ ꯁꯥꯎꯅꯤꯡꯉꯁꯨꯅꯦ ꯑꯩꯉꯣꯟꯗ ꯍꯦ ꯍꯥꯏꯕ ꯋꯥꯍꯩꯁꯤꯐꯧꯗ ꯁꯤꯖꯤꯟꯅꯔꯝꯗꯦ ꯅꯣꯡꯃ ꯐ ꯌꯥꯝ ꯊꯤꯅ ꯁꯥꯎꯔꯁꯨ ꯁꯤꯁꯤꯅ ꯌꯥꯝ ꯊꯤꯅ ꯑꯩꯉꯣꯟꯗ ꯍꯥꯔꯗ ꯑꯣꯏ ꯍꯥꯏꯇꯥꯔꯦ ꯃꯥꯅ ꯁꯥꯎꯅꯤꯡꯕ ꯂꯩꯇꯥꯥꯔꯒ ꯁ ꯅꯪ ꯑꯗꯨꯃꯥꯏꯅ ꯇꯧꯔꯤꯗꯣ ꯀꯥꯏꯅ ꯑꯩꯉꯣꯟꯗ ꯍꯦ ꯇꯧꯔꯁꯨ ꯉꯥꯡꯉꯝꯃꯒꯁꯨꯅꯦ
ꯑ
ꯑꯩꯉꯣꯟꯗ ꯄꯦꯟꯒꯗꯕ ꯉꯥꯡꯉꯝꯗꯦꯕ
ꯑꯥ
ꯑꯗꯨꯒꯤꯅꯤ ꯑꯩꯅ ꯌꯥꯝ ꯊꯤꯅ ꯍꯥꯔꯠ ꯑꯣꯏꯔꯤꯁꯦ ꯀꯥꯏꯅ
ꯑꯥ ꯀꯔꯤ ꯍꯥꯏ ꯀꯔꯤ ꯍꯥꯏꯕꯤꯔꯤꯅ ꯈꯪꯖꯩ ꯑꯗ ꯑꯩꯗꯤ ꯑꯃꯨꯛ ꯂꯣꯛꯑꯦ ꯍꯥꯏꯔꯛꯀꯦꯗꯤ ꯅꯪꯒꯤꯁ